ꯍꯜꯂꯣ
ꯎꯝ ꯇꯥꯔꯕꯣ ꯏꯅꯥꯎꯅꯨꯄꯤ
ꯇꯥꯔꯦ
ꯇꯨꯝ ꯍꯧꯒꯠꯄ ꯀꯌꯥꯝ ꯀꯨꯏꯔꯒꯦ
ꯀꯨꯏꯗ꯭ꯔꯤ ꯅꯨꯡꯉꯥꯏꯔꯤꯕꯣ
ꯅꯨꯡꯉꯥꯏꯔꯤꯌꯦ ꯀꯩꯗꯧꯔꯝꯃꯤꯅꯣ
ꯑꯩ ꯇꯨꯝ ꯍꯧꯒꯠꯂꯛꯄꯒꯤ ꯋꯥꯔꯦꯅ ꯑꯃꯨꯛ ꯇꯨꯝꯃꯤ ꯁ꯭ꯋꯥꯏꯗ
ꯇꯨꯝ ꯍꯧꯒꯠꯂ ꯋꯥꯔꯦꯅ ꯑꯃꯨꯛ ꯇꯨꯝꯃꯕ
ꯌꯥꯝ ꯅꯨꯡꯉꯥꯏꯅꯤꯌꯦ ꯑꯗꯨꯗꯤ
ꯎꯝ
ꯑꯩꯁꯨ ꯇꯨꯝ ꯍꯧꯒꯠꯂꯛꯄꯒꯤ ꯄꯣꯊꯥꯔꯤꯅꯦ ꯐꯃꯨꯡꯗ ꯑꯃꯨꯛ ꯆꯪꯉꯒ
ꯄꯣꯊꯥꯒꯗꯕꯅꯤ
ꯎꯝ ꯊꯕꯛ ꯏꯪꯈꯥꯡ ꯆꯠꯊꯣꯛꯀꯗꯕ ꯂꯩꯕ꯭ꯔꯣ
ꯉꯁꯤꯗꯤ ꯂꯩꯇꯦ ꯌꯨꯝꯗ ꯆꯥꯛ ꯈꯔ ꯊꯣꯡꯉꯒ ꯈꯔ ꯆꯥꯁꯜꯂꯒ ꯇꯨꯝꯕ ꯌꯥꯕꯒꯤ ꯆꯥꯟꯁ ꯋꯥꯡꯉꯤ
ꯅꯪꯅ ꯊꯣꯡꯗꯣꯏꯔꯣ
ꯎꯝ
ꯀꯔꯤ ꯃꯊꯦꯟ ꯊꯣꯡꯗꯣꯏꯕ
ꯍꯤꯟꯖꯥꯡꯁꯤ ꯈꯪꯗ꯭ꯔꯤ
ꯍꯣꯔꯦꯟ ꯆꯥꯛꯈꯨꯝꯗ ꯆꯪꯉꯒ ꯑꯔꯩꯕ ꯑꯃ ꯊꯣꯡꯗꯣꯏꯔꯣ
ꯊꯣꯡꯗꯣꯏꯅꯤ ꯀꯔꯤ ꯀꯔꯤꯅꯣ ꯂꯩꯔꯝ ꯂꯩꯔꯝꯕ
ꯑꯗꯨꯅ ꯐꯩꯕ
ꯎꯝ
ꯃꯅꯥ -ꯃꯁꯤꯡ ꯑꯔꯩꯕ ꯄꯠꯈꯤꯗꯧꯕ ꯌꯦꯡꯉꯒ ꯁꯠ- ꯁꯠ ꯊꯣꯡꯗꯣꯛꯄ
ꯎꯝ
ꯅꯥꯛ ꯈꯨꯟꯕ ꯁꯥꯗꯅ ꯆꯥꯅꯤꯡ - ꯆꯥꯅꯤꯡꯕ ꯈꯜꯂꯒ ꯆꯥꯅꯤꯡꯗꯕꯗꯨꯅ ꯍꯨꯟꯗꯣꯛꯈꯤꯕꯗꯣ
ꯀꯔꯤ ꯃꯊꯦꯜꯅ ꯍꯥꯎꯔꯤꯒꯦ ꯍꯧꯖꯤꯛꯀꯥꯟꯖꯤꯕꯣ
ꯍꯧꯖꯤꯛꯀꯥꯟꯖꯦ ꯑꯩꯗꯤ ꯉꯔꯥꯡ ꯁꯧꯒ꯭ꯔꯤ ꯆꯥꯏ ꯁꯧꯒ꯭ꯔꯤꯅ ꯍꯥꯎꯋꯤ
ꯃꯥꯟꯅꯔꯦ ꯑꯩꯈꯣꯏꯒ ꯑꯩꯈꯣꯏꯁꯨ ꯉꯔꯥꯡ ꯁꯧꯒ꯭ꯔꯤ ꯆꯥꯏ
ꯎꯝ ꯂꯥꯏꯔꯕꯤꯅꯤꯅ ꯁꯧꯒꯔꯤ ꯆꯥꯏ ꯐꯥꯒꯤ ꯇꯧꯕꯅꯤꯗ
ꯀꯔꯤ ꯀꯔꯤ ꯇꯧꯔꯤꯒꯦ ꯍꯧꯖꯤꯛꯀꯥꯟ
ꯑꯩꯔꯣ
ꯎꯝ
ꯂꯥꯏꯕ꯭ꯔꯦꯔꯤꯗ ꯂꯥꯏꯔꯤꯛ ꯄꯥꯕ ꯑꯃꯨꯛ ꯆꯠꯄꯥ ꯀ꯭ꯂꯥꯁ ꯑꯃꯨꯛ ꯆꯠꯄ ꯑꯗꯨꯃꯥꯏ ꯇꯧꯔꯒ ꯂꯩꯔꯤ ꯅꯪꯒꯤ ꯅꯃꯥꯟꯅꯕꯤ ꯑꯃꯗꯣ ꯂꯥꯏꯔꯤꯛ ꯄꯥꯕ ꯑꯗꯨꯝ ꯆꯠꯄ ꯃꯥꯜꯂꯤꯅꯦ ꯃꯣꯏꯔꯣꯝꯗ ꯇꯥꯔꯤꯕ꯭ꯔꯣ ꯏꯅꯥꯎ ꯅꯨꯨꯄꯤ ꯇꯥꯔꯤꯕ꯭ꯔꯣ
ꯍꯥ
ꯇꯥꯔꯤꯕ꯭ꯔꯣ
ꯇꯥꯔꯤꯌꯦ
ꯎꯝ ꯑꯩ ꯏꯃꯥꯟꯅꯕꯤ ꯑꯃ ꯐꯣꯟ ꯇꯧꯔꯝꯕꯅꯦ
ꯑꯥ
ꯑꯩꯅ ꯇꯨꯝꯕ ꯍꯧꯒꯠꯇ꯭ꯔꯤꯀꯥꯟꯗ ꯐꯣꯟ ꯇꯧꯔꯛꯑꯣꯅ ꯑꯩꯅ ꯑꯁ ꯀꯣꯟꯅ ꯁꯥꯟꯅꯔꯖꯦ ꯑꯩ ꯇꯨꯝꯅꯤꯡꯉꯤ ꯍꯥꯏꯔ ꯇꯨꯝ ꯑꯥ ꯑꯩꯅ ꯇꯨꯝꯊꯠꯄ
ꯇꯨꯝꯕꯗ ꯅꯨꯡꯉꯥꯏꯔꯦ ꯍꯧꯖꯤꯛꯀꯥꯟ
ꯑꯍꯤꯡ ꯇꯨꯝꯕ ꯌꯥꯔꯛꯇ꯭ꯔꯤꯖꯦ ꯅꯨꯃꯤꯠ ꯅꯤꯅꯤ ꯍꯨꯝꯅꯤ ꯁꯨꯔꯦꯕꯀꯣ
ꯎꯝ
ꯑꯗꯨꯗꯨꯅ ꯉꯔꯥꯡꯗꯤ ꯆꯥꯛꯇꯣ ꯅꯨꯡꯗꯥꯡ ꯇꯞꯇꯥꯥꯟ ꯆꯥꯁꯤꯜꯂꯒ ꯇꯨꯝꯕꯅꯤ
ꯀꯩꯒꯤꯅꯣ ꯇꯨꯝ ꯌꯥꯗ꯭ꯔꯤꯕꯣ
ꯈꯪꯗꯦ ꯑꯗꯨꯝ ꯌꯥꯗꯦ
ꯊꯋꯥꯏ ꯅꯨꯡꯉꯥꯏꯇꯕꯒ ꯂꯩꯕ꯭ꯔꯥꯕ
ꯂꯩꯇꯦꯗ
ꯇꯨꯝꯕ ꯌꯥꯗꯕ ꯊꯕꯛꯁꯤꯡꯕꯤ ꯂꯩꯇ꯭ꯔꯦ ꯑꯩꯉꯣꯟꯗꯩꯩ ꯇꯨꯝꯃꯤꯒꯩ ꯅꯨꯡꯉꯥꯏꯔꯦ ꯗꯨꯅꯤ ꯍꯧꯖꯤꯛꯀꯥꯟ
ꯎꯝ ꯅꯪꯁꯨ ꯊꯦꯡꯅꯔꯛꯈꯤꯅꯦ ꯑꯃꯨꯛ ꯃꯨꯛ ꯌꯥꯎꯕꯅꯦ ꯃꯤꯠ ꯁꯤꯡꯗꯣꯛꯈ꯭ꯔꯒꯅꯦ ꯑꯗꯨꯝ ꯇꯨꯝꯕ ꯌꯥꯗꯕ
ꯈꯛꯅꯦ ꯍꯧꯖꯤꯛꯀꯥꯟ ꯅꯨꯡꯙꯤꯟ ꯇꯨꯝꯃꯁꯨ ꯃꯤꯗꯤ ꯅꯨꯡꯗꯥꯡ ꯇꯨꯝ ꯌꯥꯗꯦ ꯑꯩ ꯅꯨꯡꯙꯤꯟ ꯇꯨꯝꯃꯁꯨ ꯇꯨꯝꯃꯤ ꯄꯪꯇꯨꯝꯗ ꯇꯨꯝꯃꯤ
ꯇꯧꯔꯝꯃꯦ ꯅꯨꯡꯙꯤꯟꯖꯦ ꯑꯗꯨꯝ ꯑꯩꯗꯤ ꯅꯨꯡꯙꯤꯟꯖꯦ ꯄꯨꯡ ꯀꯌꯥꯅꯣ ꯆꯥꯛꯁꯦ ꯑꯩꯈꯣꯏꯒꯤꯗꯤ ꯌꯨꯝꯗ ꯇꯔꯥꯃꯥꯊꯣꯏ ꯑꯗ꯭ꯋꯥꯏꯗ ꯆꯥꯏꯌꯦꯕꯀꯣ ꯑꯗꯨꯒꯤ ꯆꯥꯛꯇꯣ ꯆꯥꯕ ꯂꯣꯏꯔꯒ ꯀꯣꯟ ꯐꯦꯡꯉꯒ ꯑꯗꯨꯝ ꯇꯨꯝꯈꯤꯕ ꯑꯗꯨꯗꯒꯤ ꯃꯦꯀꯞꯁꯦ ꯁꯨꯛꯊꯣꯛ ꯊꯣꯛꯑꯣꯏꯗꯣꯏꯅꯦ ꯄꯨꯡ ꯃꯔꯤꯗ ꯊꯣꯛꯂꯛꯇꯣꯏꯕ ꯑꯗꯨꯒ
ꯎꯝ
ꯑꯗꯨ ꯑꯣꯏꯔꯁꯨ ꯑꯗꯨꯝ ꯅꯨꯡꯗꯥꯡ ꯇꯨꯝꯃꯦ ꯍꯥꯏꯕ ꯌꯨꯝꯗꯗꯤ
ꯑꯉꯥꯡ ꯈꯔ ꯑꯣꯏꯔꯤꯀꯥꯟꯗꯅꯤꯀꯣ ꯍꯥꯏꯁꯦ ꯍꯧꯖꯤꯛꯇꯤ ꯈꯔ ꯂꯤꯁꯤꯜꯂꯛꯑꯕꯅꯤꯅꯀꯣ
ꯇꯔꯤ
ꯀ꯭ꯂꯥꯁ ꯆꯠꯂꯤꯕꯣ
ꯀ꯭ꯂꯥꯁ ꯆꯠꯂꯦ ꯉꯁꯤꯗꯤ ꯀ꯭ꯂꯥꯁꯇꯤ ꯇꯧꯔꯣꯏ ꯍꯌꯦꯡ ꯆꯠꯀꯅꯤ ꯉꯁꯤꯗꯤ ꯑꯩ ꯏꯃꯥꯟꯅꯕꯤ ꯑꯃꯒ ꯃꯥꯒꯤ ꯊꯕꯛ ꯑꯃ ꯆꯦꯠꯃꯤꯟꯅꯒꯅꯤ
ꯈꯔ ꯆꯠꯊꯣꯛ ꯆꯠꯁꯤꯟ ꯂꯩꯕꯅꯤꯅ ꯈꯔꯗꯤ ꯌꯨꯝꯗ ꯁꯨꯝ ꯂꯩꯁꯟꯗꯕꯅꯤꯅ ꯈꯔꯗꯤ ꯐꯔꯑꯅꯤ
ꯅꯪꯁꯨ ꯀꯔꯤꯅꯣꯃ ꯇꯧꯅꯕ ꯍꯣꯠꯅꯧ ꯌꯨꯝꯗ ꯁꯨꯝ ꯂꯩꯕꯗꯣ ꯋꯥꯕꯅꯦ ꯀꯣꯛꯀ ꯆꯥꯛꯂꯛꯈꯤꯅꯤ
ꯆꯥꯛ ꯄꯥꯕꯁꯨ ꯆꯥꯛꯑꯦ ꯀꯩ ꯇꯧꯗꯣꯏꯅꯣ ꯈꯪꯗꯗꯅ ꯄꯪ ꯇꯨꯝꯅ ꯇꯨꯝꯃꯤꯁꯤꯅꯤ
ꯃꯊꯥ ꯄꯨꯡꯁꯥꯗ ꯁꯥꯕꯅꯦ
ꯑꯦꯝ ꯌꯨꯗ ꯃꯥꯁꯇꯔ ꯇꯧꯁꯟꯒꯦꯁꯨ ꯑꯗꯨꯁꯨ ꯇꯜꯂꯛꯄ ꯁꯨꯝ
ꯇꯧꯁꯂꯣ
ꯏꯅꯧꯒꯤꯗ ꯇꯧꯔꯨꯔꯕꯅꯤꯅ ꯑꯃꯨꯛ ꯇꯧꯕꯗꯣ ꯑꯩꯅ ꯕꯤꯠ ꯁꯨꯝ ꯂꯩꯔꯛꯇꯕ ꯁꯨꯝ ꯇꯜꯂꯛꯄ
ꯇꯧꯁꯜꯂꯣ ꯀꯩꯅꯣ
ꯈꯪꯗꯁ ꯑꯩ ꯑꯦꯝ ꯌꯌꯨꯖ ꯉꯝꯒꯗ꯭ꯔꯥ ꯈꯪ
ꯂꯥꯏꯔꯤꯛꯇ ꯇꯝꯃꯤꯀꯥꯟ ꯇꯝꯍꯧꯒꯗꯕꯅꯦ ꯅꯠꯇ꯭ꯔꯗꯤ ꯇꯜꯂꯛꯀꯗꯣꯏꯅꯤ
ꯁꯤ ꯇꯧꯔꯣꯏꯔꯥ ꯑꯃꯨꯛ ꯀꯔꯤꯗ ꯆꯪꯗꯣꯏꯅꯣꯗꯣ ꯂꯥꯏꯟꯗꯣ ꯒ꯭ꯌꯥꯃꯦꯟ ꯇꯥꯗꯕ ꯑꯩꯅ ꯈꯪꯗ ꯏꯅ ꯇꯝꯅꯩꯩꯅ ꯄꯪꯇꯝꯗ ꯇꯝꯕꯤ ꯑꯃ ꯇꯧꯕꯁꯤꯗꯅꯦ
ꯎꯝ ꯏꯁꯥꯒꯤ ꯑꯦꯟ ꯑꯃ ꯂꯩꯒꯗꯕ ꯉꯔꯥꯡꯗꯤ ꯅꯨꯡꯗꯥꯡ ꯄꯨꯡ ꯀꯌꯥ ꯇꯨꯝꯒꯦ ꯅꯪꯕꯣ
ꯂꯏꯉꯥꯡ ꯏꯪꯅꯧꯒꯤ ꯑꯦꯁꯥꯏꯟꯃꯦꯟ ꯉꯥꯏꯍꯥꯛ ꯏꯔꯝꯃꯦ ꯑꯗꯨꯒ ꯄꯨꯡ
ꯃꯥꯄꯜ ꯃꯈꯥꯏꯒꯨꯝꯕ ꯑꯗꯨꯋꯥꯏꯗ ꯇꯨꯝꯉꯝꯃꯦ ꯅꯍꯥꯟꯈꯩꯗꯤ ꯄꯨꯡꯗꯣ ꯇꯔꯥꯃꯥꯊꯣꯏ ꯕꯥꯔꯣ ꯇꯥꯕꯅꯤ
ꯎꯝ
ꯑꯗꯨꯝ ꯔꯤꯜꯁ ꯌꯦꯡꯅꯕ ꯂꯥꯛꯅꯕꯗ
ꯐꯣꯂꯥꯏꯁꯨꯣꯔꯦ ꯅꯪ
ꯈꯣꯠꯂꯥꯏ ꯆꯨꯔꯦ ꯈꯨꯕꯤ ꯇꯦꯛ ꯇꯦꯛꯇ ꯈꯥꯛꯑꯦ ꯑꯩ ꯍꯧꯖꯤꯛ
ꯑꯩꯣꯏꯕꯤ ꯗꯥꯟꯁ ꯌꯥꯝ ꯀꯟꯅ ꯇꯧꯕꯁꯦ ꯀꯥꯟꯅꯗꯕꯅꯤꯀꯣ
ꯐꯅꯠꯇꯦ
ꯑꯩꯅ ꯍꯧꯖꯤꯛꯀꯥꯟꯁ ꯑꯃꯨꯛ ꯐꯤꯂꯝ ꯑꯃꯨꯛ ꯌꯦꯡꯈꯠꯅꯤꯡꯉꯤ
ꯅꯨꯡꯉꯥꯏꯕꯅꯤ ꯐꯤꯂꯝ ꯀꯩꯀꯩ ꯐꯤꯂꯝ ꯌꯦꯡꯉꯤꯅꯣ
ꯑꯩꯗꯤ ꯎꯝ ꯑꯗꯨꯝ ꯁꯨꯅꯕ ꯌꯦꯡꯉꯤꯗ ꯑꯩꯒꯤ ꯅꯣꯡꯃ ꯅꯣꯡꯃꯒꯤ ꯑꯩꯒꯤ ꯐꯥꯎꯔꯛꯄ ꯄꯨꯛꯅꯤꯡꯒꯤ ꯏꯊꯤꯜꯗꯨꯒ ꯆꯥꯟꯅꯕ
ꯎꯝ
ꯋꯥꯈꯜ ꯅꯨꯡꯉꯥꯏꯔꯒꯅ ꯅꯨꯡꯉꯥꯏꯕꯒꯤ ꯅꯣꯛꯅꯤꯡꯕꯒꯤ ꯊꯋꯥꯏ ꯅꯨꯡꯉꯥꯏꯇ꯭ꯔꯒ ꯊꯋꯥꯏ ꯅꯨꯡꯉꯥꯏꯇꯕꯒꯤ ꯅꯨꯡꯁꯤ ꯅꯨꯡꯉꯣꯟꯒꯤ ꯑꯣꯏꯒꯦꯔꯒ ꯑꯗꯒꯤ ꯑꯗꯨꯝ ꯑꯗꯨꯝ ꯌꯦꯡꯉꯦ ꯄꯛꯌꯦꯡꯗ ꯅꯣꯏꯒꯤꯗꯤ ꯑ ꯀꯔꯤ ꯀꯔꯤ ꯂꯩꯍꯧꯋꯦ
ꯑꯈꯣꯏꯒꯤꯔꯥ
ꯎꯝ
ꯑꯩꯈꯣꯏ ꯂꯩꯁꯦ ꯑꯩꯈꯣꯏ ꯃꯥꯅ ꯗꯥꯂꯤꯌꯥ ꯌꯨꯡꯁ ꯁꯜꯂꯦ ꯑꯗꯨ ꯍꯧꯋꯦ ꯑꯗꯒꯤ ꯀꯔꯤ ꯑꯃ ꯑꯃ ꯑꯉꯧꯕ ꯃꯆꯥ ꯃꯆꯥ ꯁꯥꯠꯄꯗꯨ ꯀꯔꯤ ꯂꯩ ꯍꯥꯏꯕꯅꯤ
ꯆꯟꯗ꯭ꯔꯃꯨꯈꯤꯔꯣ
ꯅꯠꯇꯦ ꯃꯃꯤꯡ ꯀꯥꯎꯔꯤꯁꯦ ꯌꯦꯡꯉꯣ ꯃꯅꯥꯒꯁꯨ ꯐꯨꯠꯂꯒ ꯊꯛꯄꯗ ꯀꯥꯟꯅꯩ ꯍꯤꯗꯥꯛ ꯀꯥꯟꯅꯩ ꯀꯥꯏꯅ ꯍꯥꯏꯕ ꯑꯃ ꯂꯩ ꯑꯃ ꯂꯩꯕꯗ ꯈꯣꯏ ꯀꯣꯂꯦꯖꯇ ꯄꯤꯡ ꯃꯆꯨꯒꯤ ꯁꯥꯠꯄꯗꯨ ꯄꯦꯔꯤꯋꯤꯡꯀꯜ ꯄꯦꯔꯤꯋꯤꯡꯀꯜꯗꯣ
ꯈꯪꯗꯦ ꯑꯣ ꯑꯇꯩꯗꯤ
ꯑꯗꯨ ꯁꯥꯠꯂꯦ ꯑꯗꯒꯤ ꯔꯣꯁ ꯍꯧꯋꯦ ꯄꯤꯡ ꯀꯂꯔꯗ ꯑꯩꯅ ꯀꯣꯂꯦꯖꯇꯩ ꯃꯁꯥ ꯑꯃ ꯊꯦꯛꯄꯗꯨꯁꯨ ꯑꯗꯨꯁꯨ ꯍꯤꯡꯗꯤ ꯍꯤꯡꯉꯦ ꯑꯗꯨꯒ ꯁꯥꯠꯄꯗꯤ ꯌꯥꯎꯗ꯭ꯔꯤ ꯃꯁꯥ ꯑꯃ ꯊꯦꯛꯑ ꯄꯨꯔ ꯆꯠꯄ ꯑꯩꯅꯥ ꯌꯨꯝꯖꯜꯂꯦꯗ ꯍꯧꯔꯛꯑꯦ ꯎꯆꯤꯟꯅꯆꯤꯟꯅ
ꯑꯩꯅ ꯃꯁꯥ ꯊꯤꯛꯑ ꯆꯠꯂꯦꯕꯀꯣ ꯑꯗꯣ ꯍꯧꯒꯤꯗꯦꯕ ꯑꯩꯒꯤꯗꯤ ꯅꯪꯅ ꯑꯗꯨ ꯇꯃꯛ ꯇꯧꯕ ꯑꯣꯏꯕꯒꯤꯔ ꯈꯪꯗꯦ ꯑꯩꯒꯤ ꯃꯪꯗ ꯑꯩꯅ ꯊꯥꯕ
ꯎꯝ
ꯑꯇꯔ ꯒꯨꯂꯥꯞꯀꯤ ꯄꯥꯝꯕꯤꯗꯣ ꯎꯝ ꯁꯤꯗꯣꯔꯦꯅ ꯑꯩꯅ ꯐꯨꯛꯇꯠꯂꯀꯥꯟꯗ ꯃꯅꯨꯡꯗ ꯃꯌꯣꯟ ꯆꯣꯡ ꯂꯩꯔꯝꯃꯦ
ꯎꯝ
ꯃꯪꯗ
ꯃꯪ ꯆꯥꯟꯅꯔꯦ
ꯆꯅꯔꯦ
ꯀꯩꯀꯩ ꯂꯩ ꯍꯧꯒꯦ ꯆꯤꯆꯦ ꯍꯣꯏꯗꯤ
ꯈꯣꯏꯒꯤ ꯌꯨꯝꯗ ꯆꯟꯗ꯭ꯔꯃꯨꯈꯤꯗ ꯍꯪꯒꯥꯄꯥꯟ ꯃꯆꯨꯗꯣ ꯃꯆꯥ ꯃꯆꯥ ꯃꯆꯥ ꯑꯗꯨꯒ ꯑꯩꯅ ꯏꯃꯥꯟꯅꯕꯤ ꯑꯃꯗꯒꯤ ꯂꯧꯕ ꯆꯟꯗ꯭ꯔꯃꯨꯈꯤ ꯂꯩ ꯃꯆꯨꯗꯣ
ꯎꯝ
ꯑꯉꯥꯡꯕꯣꯏ ꯂꯩ ꯃꯆꯨ ꯑꯣꯏ ꯇꯧꯕꯗꯣ ꯑꯗꯨꯗꯨ ꯑꯗꯒꯤ ꯙꯥꯂꯤꯌꯥꯁꯨ ꯑꯗꯨꯝ ꯍꯧꯋꯦ ꯑꯗꯨꯒ ꯀꯩꯀꯩ ꯂꯩꯅꯣ ꯑꯩꯈꯣꯏꯗ ꯍꯧꯕꯗꯨꯕꯣ ꯇꯈꯦꯜ ꯂꯩꯗꯣ ꯈꯪꯕ꯭ꯔꯥ ꯇꯈꯦꯜ ꯂꯩꯗꯣ ꯃꯆꯨ ꯑꯅꯤ ꯍꯧꯕꯅꯦ ꯉꯥꯡꯁꯪ ꯉꯥꯡꯕꯗꯨꯒ ꯑꯗꯨꯒ ꯃꯁꯥꯒꯤ ꯃꯌꯥꯝꯅ ꯆꯨꯝꯅ ꯊꯥꯅꯕ ꯃꯆꯨꯗꯨꯒ
ꯎꯝ
ꯑꯗꯒꯤ ꯀꯩ ꯀꯩꯅꯣ ꯍꯧꯕꯗꯣ ꯈꯔꯗꯤ ꯑꯗꯨꯝ ꯍꯧꯕꯅꯦ ꯇꯈꯦꯜꯂꯩꯗꯤ ꯐꯖꯩꯕꯣ
ꯐꯖꯩ ꯃꯅꯗ꯭ꯔꯦ ꯑꯩ ꯑꯉꯥꯡꯕ ꯀꯩꯀꯥꯗꯣ ꯅꯍꯥꯟꯒꯩ ꯈꯪꯗꯦꯕꯀꯣ
ꯊꯥꯅꯤꯡ
ꯁꯨ ꯑꯥ ꯊꯥꯕꯗꯤ ꯊꯥꯅꯤꯡꯉꯦ ꯃꯆꯨ ꯑꯉꯧꯕꯗꯣ ꯈꯇꯪ ꯈꯪꯕ ꯑꯩꯅ ꯃꯌꯥꯏ ꯑꯣꯔꯦꯟꯖ ꯑꯣꯏꯕꯗꯣ ꯏꯃꯥꯟꯅꯕꯤꯅ ꯀꯩꯅꯣꯗ ꯃꯥꯒꯤ ꯈꯨꯔꯈꯨꯜꯗ ꯏꯃꯥꯟꯅꯕꯤ ꯑꯃ ꯂꯩꯕꯀꯣ
ꯎꯝ
ꯃꯥꯅ ꯃꯥ ꯃꯣꯏꯒꯤ ꯊꯥꯕꯩ ꯃꯆꯨ ꯃꯆꯨ ꯊꯥꯒꯠꯂꯛꯑꯀꯥꯟ ꯈꯪꯉꯤ ꯑꯣꯔꯦꯟꯖꯅꯦ ꯑꯥ ꯑꯣꯔꯦꯟꯖꯀ ꯋꯥꯏꯠ ꯀ ꯔꯦꯠ ꯀ
ꯎꯝ
ꯎꯝ
ꯃꯆꯨ ꯑꯩꯈꯣꯏꯒꯤꯗꯅ ꯑꯅꯤ ꯍꯧꯋꯦ ꯑꯩꯈꯣꯏ ꯊꯪꯅꯕ ꯏꯅꯦ ꯈꯣꯏꯒꯤꯗꯅ ꯑ ꯃꯆꯨ ꯑꯃꯒ ꯍꯥꯎꯋꯦ ꯃꯈꯜ ꯑꯍꯨꯝ ꯑꯗꯣ ꯈꯥꯒꯦ ꯂꯩꯍꯥꯎꯗꯣ ꯈꯪꯕ꯭ꯔꯥ
ꯎꯝ
ꯈꯥꯒꯦ ꯂꯩꯍꯥꯎꯗꯣ ꯑꯩꯗꯤ ꯌꯥꯝ ꯄꯥꯝꯃꯦꯕ
ꯃꯥꯟꯅꯦ
ꯊꯥꯏꯅ ꯑꯩꯈꯣꯏꯗ ꯍꯧꯔꯝꯃꯦ ꯍꯧꯖꯤꯛꯇꯤ ꯍꯧꯈꯤꯗ꯭ꯔꯦ
ꯂꯩꯁꯥꯕꯤꯅ ꯊꯥꯕ ꯐꯠꯇꯦ ꯍꯥꯏꯌꯦ ꯆꯤꯟꯕꯁꯨ ꯐꯠꯇꯦꯌꯦ
ꯈꯥꯒꯦ ꯂꯩꯍꯥꯎꯖꯦ ꯑꯩꯗꯤ ꯌꯥꯝ ꯆꯤꯅꯤꯡꯉꯤꯖꯦ
ꯑꯩꯁꯨ ꯆꯤꯟꯅꯤꯡꯉꯦ ꯄꯥꯝꯃꯦ ꯑꯗꯨ ꯑꯅꯤꯡꯕ ꯑꯄꯥꯝꯕ ꯊꯨꯡꯗꯦꯅ ꯍꯥꯏꯌꯦ ꯈꯥꯒꯤ ꯂꯩꯥꯍꯥꯎꯁꯤ ꯑꯗꯨ ꯆꯤꯟꯕꯗꯨꯒꯤꯗꯤ ꯅꯍꯥꯟꯒꯩ ꯇꯥꯥꯗꯦ ꯊꯥꯕꯗꯨꯕꯨꯗꯤ ꯍꯣꯏ ꯑꯗꯨꯃꯥꯏꯅ ꯍꯥꯏ ꯇꯥꯏꯌꯦꯕꯀꯣ ꯆꯤꯟꯕꯒꯤꯁꯨ ꯑꯗꯨꯃꯥꯏꯅ ꯍꯥꯏꯌꯦꯅ ꯅꯍꯥꯟ ꯏꯟꯁꯇꯥꯗ ꯊꯦꯡꯅꯔꯝꯕ ꯑꯩꯅ
ꯈꯥꯒꯦ ꯂꯩꯍꯥꯎꯗꯣ ꯎꯝ ꯉꯧꯔꯒ ꯃꯌꯥꯏꯗ ꯑꯉꯥꯡꯕ ꯈꯔ ꯆꯠꯄꯗꯨꯃ ꯂꯩꯔꯦ ꯎꯝ ꯄꯨꯔꯥ ꯑꯉꯧꯕ ꯑꯉꯧꯕ ꯍꯥꯏꯇꯥꯔꯦ ꯑꯗꯨꯁꯨ ꯐꯖꯩꯉꯣ ꯑꯗꯒꯤ ꯑꯉꯥꯡꯕꯁꯨ ꯐꯖꯩ ꯈꯪꯗꯦ ꯄꯥꯝꯃꯦ ꯌꯥꯝ ꯃꯈꯟ ꯃꯈꯟ ꯊꯥꯅꯤꯡꯉꯤꯗ
ꯊꯥꯅꯤꯡꯉꯤ ꯑꯩꯈꯣꯏ ꯁ꯭ꯋꯥꯏꯗ ꯍꯧꯕꯒ ꯑꯗꯒꯤ ꯑꯈꯣꯏꯅ ꯑꯥꯗ ꯆꯠꯄꯩ ꯀꯥꯟꯗ ꯑꯗꯨꯝ ꯃꯣꯏꯒꯤ ꯑꯦꯌꯥꯔꯄꯣꯔꯠꯀꯤꯗ ꯍꯍꯧꯕꯗꯨꯒꯗꯤ ꯑꯃꯨꯛ ꯃꯥꯟꯅꯗ꯭ꯔꯦ ꯃꯣꯏꯒꯤꯅ ꯃꯅꯥꯗꯣ ꯈꯔ ꯁꯥꯡꯇꯛ ꯁꯥꯡꯇꯛ ꯆꯠꯂꯦ
ꯎꯝ ꯑꯩꯅ ꯅꯣꯡꯃꯅꯦ
ꯎꯝ
ꯂꯩꯀꯣꯜ ꯑꯃꯗ ꯆꯠꯂꯨꯔꯦꯕꯀꯣ ꯑꯗꯨꯗꯩꯗ ꯀꯃꯥꯏ ꯇꯧꯒꯦ ꯍꯥꯏ ꯀꯥꯟꯗ ꯈꯥꯒꯦꯜ ꯂꯩꯍꯥꯎꯁꯦ ꯑꯈꯣꯏꯒꯤ ꯌꯨꯝꯂꯣꯝꯗ ꯊꯥꯅꯕꯗꯨ ꯅꯠꯇꯕ ꯑꯆꯧ ꯌꯥꯝ ꯆꯥꯎꯋꯦ ꯃꯅꯥꯒꯗꯣ ꯌꯥꯝ ꯆꯥꯎꯋꯦꯕꯀꯣ
ꯑꯥ
ꯂꯩꯗꯨꯖꯨ ꯌꯥꯝ ꯆꯥꯎꯕ ꯑꯗꯨ ꯉꯧꯗꯤ ꯉꯧꯔꯒ ꯂꯩ ꯃꯁꯥꯗꯣ ꯑꯗꯨꯒꯤ ꯃꯑꯣꯡꯗꯨꯖꯨ ꯍꯦꯟꯅ ꯆꯥꯎꯋꯦ ꯉꯧꯔꯣꯛ ꯉꯧꯋꯦ ꯃꯆꯨ ꯑꯇꯩ ꯑꯝꯇ ꯌꯥꯎꯗꯕꯤꯗ ꯐꯖꯖꯥꯠꯅꯤ ꯄꯥꯝꯃꯦ ꯑꯗꯣ ꯂꯩꯕ ꯌꯥꯔꯝꯒꯅꯤ ꯃꯥꯒꯤ ꯄꯥꯝꯕꯤꯗꯣ
ꯌꯥꯔꯝꯅꯤ ꯂꯩꯖꯦ ꯍꯧꯕ ꯎꯔꯗꯤ ꯐꯖꯩ ꯑꯗꯣ ꯑꯩꯅ ꯊꯑꯣꯏꯀꯤ ꯊꯥꯔꯗꯤ ꯍꯧ ꯌꯥꯒꯟꯗꯕꯗꯣ ꯑꯣꯏ ꯑꯩꯅ ꯁꯦꯟꯅꯕꯤꯕ ꯋꯥꯠꯄꯒꯤꯔ ꯀꯩꯅꯣ
ꯑꯩꯅ ꯈꯥꯒꯦꯜ ꯂꯩꯍꯥꯎ ꯑꯉꯥꯡꯕꯗꯣ ꯃꯁꯥ ꯊꯦꯛꯂꯛꯑꯒ ꯊꯥꯕꯅꯦ ꯒꯝꯂꯥꯗ ꯑꯗꯨꯒ ꯍꯧꯔꯝꯃꯕꯅꯦ ꯅꯣꯡ ꯇꯥꯃꯟꯅꯅꯅꯦ ꯄꯠꯂꯒ ꯂꯩꯔꯝꯕꯩ ꯋꯥꯅꯤꯗ ꯅꯨꯡꯉꯥꯏꯇ ꯖꯥꯟ
ꯃꯤꯗꯤ ꯀꯩꯅꯣꯗꯒ ꯀꯔꯤ ꯀꯔꯤꯅꯣ ꯌꯥꯝ ꯍꯤꯗꯥꯛꯇꯒ ꯇꯧꯔꯒ ꯁꯦꯝꯃꯒ ꯊꯥꯅꯩ ꯗꯨꯗ
ꯎꯝ ꯋꯥꯀꯤꯡ ꯆꯠꯂꯦ ꯑꯗꯣ ꯋꯥꯀꯤꯡ ꯍꯜꯂꯛꯄ ꯈꯨꯗꯤꯡꯒꯤ ꯃꯤꯒꯤ ꯂꯩ ꯆꯔ ꯌꯦꯡꯉ ꯌꯦꯡꯉ ꯍꯜꯂꯛꯇꯣꯏꯅꯤ
ꯈꯪꯅꯕ ꯌꯥꯎꯔꯒꯅ ꯑꯦꯁ ꯁꯤ ꯑꯩ ꯂꯧꯒꯦ ꯍꯥꯏꯔꯒ ꯆꯟꯗ꯭ꯔꯃꯨꯈꯤꯗꯣ ꯑꯁꯪꯕ ꯂꯩꯌꯦꯅ